ꯍꯕ꯭ꯔꯣ
ꯑꯁ ꯉꯁꯤꯁꯦ ꯊꯕꯛ ꯑꯃꯁꯨ ꯆꯠꯊꯣꯛꯏ
ꯊꯕꯛ ꯈꯔ ꯆꯤꯟ ꯃꯥꯜꯂꯤꯅꯦ ꯉꯁꯤꯁꯤꯅ
ꯑꯁ ꯉꯁꯤꯗꯤ ꯊꯕꯛꯇꯣ ꯑꯔꯣꯏꯕꯤ ꯆꯤꯟꯒ꯭ꯔꯦ ꯇꯧꯔꯤꯁꯦ ꯅꯣꯡꯖꯨ ꯐꯦꯠ ꯁꯤꯐꯦꯠ ꯇꯥꯗꯅꯀꯣ ꯊꯕꯛꯀꯁꯦ ꯑꯝꯇ ꯇꯧꯕꯝ ꯂꯥꯛꯐꯝ ꯑꯃ ꯈꯪꯗꯒꯩ ꯆꯤꯟꯒ꯭ꯔꯦ ꯑꯗꯨꯅꯤ
ꯑꯣ ꯑꯁ ꯅꯣꯡ ꯈꯤꯇꯪ ꯈꯤꯇꯪ ꯇꯥꯕꯗꯨꯗꯤ ꯐꯩꯍꯦ ꯏꯁꯤꯡꯖꯦ ꯋꯥꯅꯔꯤꯕꯅꯤꯅ
ꯑꯁ ꯑꯁ ꯐꯕꯗꯤ ꯐꯩꯔꯤꯕꯀꯣ ꯑꯗꯨꯒ ꯉꯁꯤꯁꯦ ꯇꯥꯏꯃꯤꯡꯁꯦ ꯌꯥꯝ ꯆꯥꯗꯕ ꯍꯥꯏꯇꯥꯔꯦ ꯅꯣꯡ ꯈꯨꯇꯥꯥꯖꯦ ꯀꯃꯥꯏꯅ ꯇꯧꯒꯦ ꯍꯥꯏꯒ ꯎꯝ ꯑꯩꯈꯣꯏꯒꯤ ꯇꯨꯇꯤꯁꯦ ꯂꯥꯛꯇꯕ ꯍꯥꯏꯇꯥꯔꯦ ꯉꯔꯥꯡ ꯅꯍꯥꯟꯗꯒꯤ ꯏꯁꯤꯡꯖꯦ ꯌꯥꯝ ꯋꯥꯅꯔꯕ ꯅꯣꯡꯖꯦ ꯇꯥꯍꯟꯅꯤꯡꯉꯤꯅꯦꯕ ꯏꯁꯤꯡꯁꯦ ꯂꯥꯛꯇꯗꯅꯀꯣ ꯏꯁꯤꯡꯁꯦ ꯋꯥꯅꯗ ꯇꯅ ꯑꯗꯨꯒꯗꯤ ꯀꯃꯥꯏꯅ ꯇꯧꯒꯦꯒ ꯏꯁꯤꯡꯁꯦ ꯑꯩꯈꯣꯏꯅ ꯒꯥꯔꯤꯅ ꯊꯥꯔ ꯌꯣꯟꯕꯤꯗꯣ ꯂꯤꯇꯔ ꯂꯤꯁꯤꯡ ꯑꯃꯗ ꯆꯍꯨꯝꯅꯤ ꯆꯥꯝꯃꯉꯥꯗ ꯆꯥꯝꯃ ꯌꯥꯡꯈꯩꯅꯤꯅ ꯇꯧꯕ ꯏꯁꯤꯡꯗꯣ ꯑꯃ ꯂꯧ ꯀꯧꯕꯅꯦꯕ ꯑꯗꯨꯗꯣ ꯀꯧꯔꯒ ꯑꯩꯈꯣꯏꯅ ꯊꯥꯕ ꯍꯥꯏꯇꯥꯔꯦ ꯊꯥꯕꯁꯤꯁꯨ ꯑꯗꯨꯃꯥꯏꯅ ꯊꯥꯒꯦꯅ ꯍꯥꯏꯅꯔꯤꯀꯥꯟꯖꯤ ꯗ ꯅꯣꯡꯖꯦ ꯖꯝ ꯖꯝ ꯍꯦꯛꯇ ꯇꯥꯁꯜꯂꯛꯄꯅꯤꯃꯦ ꯇꯧꯔꯤꯖꯦ ꯑꯗꯒꯤꯗꯤ ꯅꯣꯡꯗꯤ ꯇꯥꯁꯜꯂꯛꯑꯕꯅꯤꯅ ꯍꯥꯏꯗꯤ ꯏꯁꯤꯡꯒꯤꯁꯦꯇꯣꯞ ꯁꯤꯖꯤꯟ ꯇꯧꯕꯗꯣ ꯐꯔꯛ ꯇꯥꯔꯗ꯭ꯔꯥ ꯄꯥꯏꯞ ꯇꯤꯡꯊꯣꯛ ꯇꯤꯡꯁꯤꯟ ꯇꯧꯕꯗꯣ ꯑꯣ ꯃꯤꯒꯤꯁꯨ ꯃꯇꯝꯗꯣ ꯃꯥꯡ ꯌꯥꯗꯕꯅꯤꯅ ꯍꯥꯏꯅ ꯑꯩꯈꯣꯏ ꯅꯣꯡ ꯃꯔꯛꯇꯨꯗ ꯅꯥꯔ ꯑꯁ ꯅꯒ ꯇꯗꯤ ꯄꯥꯈꯜꯗꯦꯗꯣ ꯈꯪꯗꯦ ꯀꯩ ꯍꯧꯖꯤꯛ ꯐꯥꯎꯕꯗꯤ ꯀꯩꯁꯨꯕꯨꯗꯤ ꯇꯧꯔꯛꯇ꯭ꯔꯤ ꯍꯧꯖꯤꯛ ꯍꯧꯖꯤ ꯀꯥꯟꯁꯦ ꯂꯣꯛ ꯂꯥꯏꯍꯥꯎ ꯌꯥꯝ ꯅꯥꯏꯌꯦꯅ ꯍꯥꯏꯌꯦꯕ
ꯍꯣꯏ ꯍꯣꯏ ꯇꯧꯅꯕꯅꯦ ꯇꯧꯅꯕꯅꯦ
ꯑꯗꯨꯒꯤ ꯅꯣꯡ ꯃꯔꯛꯇꯨꯗ ꯄꯥꯏꯞꯇꯣ ꯆꯤꯡꯊꯣꯛ ꯆꯤꯡꯁꯤꯟ ꯇꯧꯔꯒ ꯆꯥꯛꯈꯨꯝ ꯏꯁꯤꯡꯁꯨ ꯍꯥꯞ ꯍꯥꯞꯄꯦ ꯑꯗꯨꯒ ꯀꯔꯤ ꯀꯔꯤ ꯈꯣꯡꯉꯥꯝꯕꯣꯟ ꯈꯔ ꯑꯗꯨꯃꯥꯏꯅ ꯍꯥꯞꯄ ꯍꯥꯏꯇꯥꯔꯦ
ꯎꯝ
ꯑꯗꯨꯃꯥꯏꯅ ꯅꯣꯡ ꯀꯟꯅ ꯆꯨꯔꯤ ꯃꯅꯨꯡꯗꯨꯗ ꯑꯗꯨꯃꯥꯏꯅ ꯍꯥꯞꯄꯦ ꯀꯣꯏꯆꯦꯟ ꯆꯦꯟꯗꯅ ꯑꯗꯨꯒ ꯏꯁꯤꯡꯗꯣ ꯍꯥꯞꯄ ꯂꯣꯏꯔꯒ ꯄꯥꯏꯞꯇꯣ ꯀꯣꯟꯁꯤꯟꯈ꯭ꯔ ꯃꯇꯨꯡ ꯍꯦꯛ ꯀꯣꯟꯁꯤꯟꯕ ꯂꯣꯏꯔꯒꯅꯦ
ꯎꯝ
ꯇꯨꯇꯤ ꯑꯃꯨꯛ ꯂꯥꯛꯏꯅꯦꯕ ꯇꯧꯔꯤꯖꯦ ꯌꯦꯡꯉꯨꯅꯦ ꯀꯌꯥꯗ ꯐꯨꯅꯤꯡꯈ꯭ꯔꯕꯅꯣ ꯌꯦꯡꯉꯣꯅꯦ ꯑꯩꯅ ꯍꯥꯏꯗꯤ ꯈꯤꯇ ꯈꯤꯇ ꯃꯥꯡꯖꯧꯅꯅꯁꯨ ꯂꯥꯛꯎ ꯑꯗꯒꯤꯁꯨ ꯏꯁꯤꯡꯗꯣ ꯂꯧ ꯂꯣꯏꯔ ꯃꯇꯨꯡꯗꯨꯗ ꯇꯨꯇꯤꯗꯣ ꯂꯥꯛꯑꯦꯕ ꯀꯣ ꯂꯤꯛꯇꯣ ꯎ ꯁꯤꯟꯇꯦꯛꯁꯤꯡꯗꯣ ꯏꯁꯤꯡꯗꯣ ꯄꯤꯛ ꯄꯤꯛ ꯊꯟꯈ꯭ꯔꯀꯥꯟꯗꯨꯗ
ꯎꯝ
ꯑꯗꯨꯕꯨ ꯍꯧꯅꯔꯤꯕ꯭ꯔꯥꯕ
ꯏꯇꯥꯎ ꯍꯣꯏꯔꯣꯝꯒꯤ ꯏꯁꯤꯡꯁꯦ ꯈꯤꯇꯪ ꯋꯥꯕ꯭ꯔꯥ
ꯑꯩꯈꯣꯏꯒꯤ ꯏꯁꯤꯡꯁꯦ ꯈꯤꯇꯪ ꯋꯥꯏ ꯑꯩꯈꯣꯏ ꯇꯣꯇꯤꯁꯦ ꯐꯖꯅ ꯊꯥꯕꯤꯗꯗꯅꯀꯣ ꯇꯨꯇꯤꯁꯤꯅ ꯐꯖꯅ ꯊꯥꯔꯒꯗꯤ ꯀꯩꯁꯨ ꯋꯥꯗꯕꯅꯦ꯫ ꯑꯗ ꯇꯣꯇꯤꯁꯦ ꯐꯖꯅ ꯊꯥꯕꯤꯗꯕꯅꯤꯅ ꯁꯤꯡ
ꯃꯔꯨ ꯑꯣꯏꯕ ꯄꯣꯠ ꯉꯥꯛꯇꯅꯤꯅꯦ ꯏꯁꯤꯡ ꯃꯩ ꯁꯦ ꯆꯥꯅꯕ ꯁꯤ ꯃꯔꯨ ꯑꯣꯏꯖꯦ꯫
ꯎꯝ
ꯁꯨꯝꯕ ꯃꯌꯥꯝꯖꯦ ꯃꯔꯨ ꯑꯣꯏꯕ ꯉꯥꯛꯇꯅꯦꯕ꯫
ꯎꯝ
ꯑꯁ ꯑꯗꯨꯗꯤ ꯅꯪ ꯊꯕꯛꯁꯦ ꯃꯌꯥꯝ ꯊꯣꯛꯑꯦꯅꯦ ꯈꯨꯠꯁꯦ ꯈꯨꯠ ꯃꯌꯥꯝ ꯊꯣꯛꯇꯣꯔꯦꯕ ꯑꯗꯨꯗꯤ
ꯊꯣꯛꯏꯅꯦ ꯑꯗꯒꯤꯗꯤ ꯌꯦꯡꯉꯣ ꯅꯣꯡ ꯃꯔꯛꯇꯨꯗ ꯇꯨꯇꯤꯗꯣ ꯂꯥꯛꯁꯜꯂꯕꯅꯤꯅ ꯑꯃꯨꯛ ꯀꯗꯥꯏꯅꯣ ꯈꯔ ꯀꯣꯜ ꯃꯆꯥ ꯃꯁꯨ ꯂꯩꯕꯁꯤꯡꯗꯣ ꯊꯥꯗꯅꯕ ꯍꯥꯏꯅ ꯑꯃꯨꯛ ꯇꯧꯔꯦ꯫
ꯍꯣꯏ
ꯑꯗꯨꯃꯥꯏꯅ ꯇꯧꯕꯁꯤꯗ ꯉꯁꯤꯁꯦ ꯑꯩꯈꯣꯏꯁꯦ ꯑ ꯑꯩꯈꯣꯏ ꯁꯨꯝ ꯎꯝ ꯀꯩꯅꯣꯗ ꯆꯠꯊꯣꯛꯀꯗꯕ ꯊꯕꯛ ꯑꯃ ꯈꯔ ꯂꯥꯞꯄ ꯃꯐꯝ ꯑꯃꯗ ꯊꯣꯛꯀꯗꯕ ꯂꯩꯕ ꯍꯥꯏꯇꯥꯔꯦ ꯑꯗꯨꯒꯤ ꯄꯨꯡ ꯃꯥꯄꯜ ꯅꯪꯅꯕ ꯆꯠꯀꯗꯕ
ꯎꯝ
ꯄꯨꯡ ꯃꯥꯄꯟ ꯅꯪꯅꯕ ꯆꯠꯅꯕ ꯍꯣꯠꯅꯔꯤ ꯃꯇꯝꯗꯅꯦꯀꯣ ꯊꯣꯛꯏꯕ ꯊꯧꯗꯣꯛ ꯃꯌꯥꯝꯁꯦ ꯆꯥꯛꯁꯤꯁꯨ ꯊꯣꯡꯖꯟꯕ ꯍꯧꯔꯨꯔꯕ
ꯍꯣ ꯍꯣꯏ꯫
ꯑꯗꯒꯤꯗꯤ ꯏꯟꯁꯥꯡꯁꯤꯁꯨ ꯑꯃꯨꯛ ꯁꯦꯝꯗꯕ ꯌꯥꯗꯕ ꯃꯔꯝꯗꯤ ꯄꯨꯡꯗꯣ ꯃꯥꯄꯜ ꯅꯪꯅꯕ ꯑꯃꯨꯛ ꯆꯠꯇꯧꯔꯤꯕꯅꯤꯅ
ꯃꯥꯅꯦ ꯃꯥꯅꯦ
ꯑꯗꯨꯒꯤ ꯃꯇꯝ ꯉꯥꯏꯍꯥꯛꯇꯪꯒꯤ ꯄꯨꯡ ꯇꯔꯦꯠ ꯅꯤꯄꯥꯜ ꯁꯤꯒꯤ ꯁꯨꯃꯥꯏꯅ ꯁꯤꯗꯅꯤꯀꯣ ꯇꯧꯔꯤꯕ ꯊꯕꯛ ꯕꯤꯀꯥꯔ ꯃꯌꯥꯝꯁꯦ ꯏꯁꯤꯡ ꯑꯃꯨꯛ ꯂꯥꯛꯁꯤꯜꯂꯤ ꯅꯣꯡ ꯑꯃꯨꯛ ꯇꯥ ꯍꯂꯛꯏ ꯇꯨꯇꯤ ꯑꯃꯨꯛ ꯂꯥꯛꯁꯜꯂꯤ ꯇꯧꯔꯤꯁꯦ
ꯍꯣꯏ ꯅꯣꯡꯗꯣ ꯅꯣꯡꯗꯣ ꯇꯥꯔꯗꯤ ꯏꯁꯤꯡꯗꯨꯁꯨ ꯍꯦꯛ ꯂꯦꯞꯄꯗꯤ ꯐꯕ ꯅꯣꯡꯍꯥꯡꯀꯥꯟ ꯊꯥꯕꯤꯔꯗꯤ ꯐꯕ꯫ ꯑꯗꯒꯤ ꯅꯣꯡꯁꯤꯁꯨ ꯑꯃꯨꯛ ꯏꯁꯤꯡ ꯅꯣꯡꯁꯤꯁꯨ ꯑꯃꯨꯛ ꯏꯁꯤꯡꯗꯤ ꯂꯥꯛꯇꯦ ꯑꯃꯨꯛ ꯂꯦꯞꯄꯤꯔꯗꯤ ꯐꯕꯥ ꯅꯠꯇ꯭ꯔꯥ
ꯍꯣꯏꯅꯦ ꯑꯃ ꯂꯦꯞꯄ ꯑꯃ ꯌꯥꯎꯔꯗꯤ ꯈꯔ ꯐꯗꯧꯅꯦꯕ ꯂꯦꯞꯄꯖꯦ ꯀꯟꯇ꯭ꯔꯥꯁ ꯄꯨꯔꯥ ꯆꯠꯈ꯭ꯔꯦ ꯑꯃꯅ ꯂꯦꯞꯄ꯭ꯔꯥ ꯂꯦꯞꯇ꯭ꯔꯥ ꯑꯃꯅ ꯒ꯭ꯌꯥꯟ ꯇꯥꯕ꯭ꯔꯥ ꯇꯥꯗ ꯒ꯭ꯌꯥꯟ ꯇꯥꯗꯦ ꯇꯧꯔꯤꯁꯦ ꯑꯗꯒꯤꯗꯤ ꯑꯁ ꯉꯥꯛꯇꯗ ꯑꯗꯨꯃꯥꯏꯅ ꯀꯣꯏꯆꯦꯟ ꯍꯦꯛ ꯆꯦꯜꯂꯤ ꯇꯞ ꯍꯦꯛꯇꯥꯏ ꯏꯁꯥꯗꯣ ꯊꯕꯛ ꯆꯠꯇ꯭ꯔꯤꯉꯩꯗꯒꯤ ꯍꯧꯅ꯫
ꯍꯣꯏꯅꯦ ꯑꯃꯨꯛꯇꯗ ꯊꯕꯛ ꯑꯍꯨꯝ ꯇꯧꯕ ꯍꯥꯏꯁꯦ ꯅꯠꯇ꯭ꯔꯥ
ꯎꯝ ꯑꯗꯒꯤ ꯗꯤ ꯑꯗꯩ ꯆꯥꯛꯁꯨ ꯑꯃꯨꯛ ꯏꯟꯖꯥꯡꯖꯤꯖꯨ ꯑꯃꯨꯛ ꯁꯠꯖꯠ ꯁꯦꯝꯖꯜꯂꯒ ꯑꯃꯨꯛ ꯉꯧꯁꯜꯂꯦ ꯄꯨꯡ ꯄꯟꯖ‌ꯦ ꯅꯪꯅꯕ ꯆꯦꯟꯗꯣꯔꯤꯕꯅꯤꯗꯣ
ꯎꯝ
ꯑꯗꯨꯅ ꯑꯁ ꯉꯁꯤꯗꯤꯅꯦ ꯊꯕꯛ ꯆꯠꯀꯦꯅ ꯇꯧꯕꯅꯦ ꯑꯗꯨ ꯆꯠꯇ꯭ꯔꯤꯉꯩꯗꯒꯤ ꯍꯧꯔꯦ ꯋꯥꯕ ꯑꯗꯒꯤꯗꯤ ꯆꯠꯄꯨꯗꯤ ꯆꯠꯂꯨꯔꯦ ꯍꯧꯖꯤꯛꯄꯨꯗꯤ ꯍꯜꯂꯛꯑꯦꯕꯀꯣ
ꯑꯣ ꯐꯔꯦ ꯐꯔꯦ
ꯑꯗꯣ ꯉꯥꯍꯥꯛꯇꯪ ꯑꯌꯨꯛ ꯉꯥꯍꯥꯛꯇꯪꯗꯨꯗ ꯆꯜꯂꯤꯕ ꯊꯕꯛ ꯈꯨꯠꯆꯤꯟꯁꯦ ꯑꯗꯨꯃꯥꯏꯅ ꯇꯧꯋꯦ ꯑꯗꯨꯃꯥꯏꯅ ꯇꯧꯔ ꯆꯠꯂꯦ ꯑꯗꯒꯤ ꯇꯦ ꯀꯃꯥꯏꯅ ꯇꯧꯒꯦ ꯍꯥꯏꯔꯒ ꯑꯁ ꯑꯩꯅ ꯉꯁꯤ ꯅꯨꯃꯤꯠꯁꯤꯗ ꯁꯥꯎꯅꯤꯡꯕ ꯉꯥꯛꯇꯅꯦ ꯑꯩꯅ ꯊꯦꯡꯅꯔꯤꯁꯦ ꯑꯗꯨꯃꯥꯏꯅ ꯑꯌꯨꯛꯁꯤꯗ ꯆꯤꯜꯂꯤꯕ ꯊꯕꯛ ꯃꯌꯥꯝꯁꯤꯒꯤ ꯑꯩꯁꯦ ꯁꯨꯝ ꯑꯩꯈꯣꯏꯗ ꯖ‌ꯦ ꯁꯨꯝ ꯁꯥꯎꯅꯤꯡ ꯂꯩꯔꯦ ꯍꯥꯏꯗꯤ ꯇꯥꯏꯃꯤꯡꯗꯣ ꯏꯆꯥ ꯆꯥꯗꯕ ꯍꯥꯏꯇꯥꯔꯦ
ꯑꯥ
ꯑꯃꯥꯏ ꯇꯧꯔꯒ ꯒꯥꯔꯤꯖ‌ꯦ ꯕꯔꯞ ꯕꯔꯥꯞ ꯊꯧꯕꯅꯤ ꯒꯥꯔꯤꯖ‌ꯦ ꯊꯧꯕꯖꯤꯗ ꯑꯃꯨꯛ ꯑꯩꯈꯣꯏꯒꯤ ꯑ ꯂꯧ ꯈꯣꯏꯒꯤꯕꯒꯤ꯫ ꯏꯟꯖꯤꯟ ꯀꯥꯔꯛꯄꯒꯤ ꯁꯣꯔꯣꯛꯇ ꯂꯩꯈꯣꯝꯃꯌꯥꯝ ꯄꯗ꯭ꯔꯥꯛ ꯄꯗ꯭ꯔꯥꯛ ꯇꯥꯔ ꯂꯩꯕꯗꯣ
ꯍꯣꯏ ꯍꯣꯏ
ꯑꯗꯨꯃꯨꯛꯇꯧ ꯂꯩꯔꯕꯅꯦ ꯃꯤ ꯑꯩꯅ ꯁꯣꯝꯗ ꯒꯥꯔꯤ ꯑꯗꯨ ꯃꯁꯤꯗꯩꯁꯤꯗ ꯇꯩꯊꯣꯛꯇꯅ ꯅꯥꯝꯊꯣꯛꯇꯅ ꯆꯥꯝꯊꯣꯛꯇꯅ ꯉꯁꯥꯏ ꯉꯟ ꯉꯟꯇꯥꯅ ꯍꯧꯒꯠꯂꯒ ꯇꯧꯖꯔꯤꯅꯦꯕ ꯆꯠꯊꯣꯛ ꯈꯣꯠꯇꯣꯛꯄꯖꯤꯗꯕꯨ꯫ ꯃꯤ ꯃꯌꯥꯝ ꯂꯥꯛ ꯇꯧꯔꯤꯕꯅꯤ ꯒꯥꯔꯤꯖꯤꯡꯗꯣ ꯏ ꯃꯣꯠ ꯃꯣꯠꯅ ꯆꯠꯄꯗꯣ ꯅꯨꯡꯉꯥꯏꯇꯦꯅ ꯑꯩꯅ ꯆꯥꯝꯊꯣꯛꯑ ꯊꯝꯖꯕ ꯍꯥꯏꯇꯥꯔꯦ ꯑꯗꯨꯖꯨ ꯑꯃꯨꯛ ꯊꯩ ꯊꯩꯗꯅ ꯆꯠꯄꯦ ꯌꯥꯔꯤꯃꯈꯩꯗꯤ ꯊꯩ ꯊꯩꯗꯅ ꯆꯠꯄꯅꯦ ꯑꯗꯨ ꯌꯥꯗꯦ ꯂꯣꯏꯅ ꯀꯥꯞꯈꯠꯂꯒ ꯁꯂꯥꯛ ꯍꯦꯛ ꯁꯥꯏ꯫ ꯆꯥꯝꯊꯣꯛꯇꯕ ꯑꯃꯣꯠꯄꯖꯤ ꯃꯉꯥꯏꯒ꯭ꯔ‌ꯦ ꯌꯥꯝ ꯌꯥꯗꯦꯕ‌ꯣ ꯉꯁꯤ ꯗꯥꯎꯖꯤꯗꯤ ꯑꯁ
ꯎꯝ
ꯑꯗꯒꯤꯗꯤ ꯑꯩꯖꯨ ꯌꯨꯝꯗꯩꯒ ꯈꯔ ꯇꯦꯟꯁꯟ ꯀꯥꯕꯅꯦ ꯑꯗꯒꯤ ꯂꯝꯕꯤꯗ ꯑꯃꯨꯛ ꯇꯦꯟꯁꯟ ꯀꯥꯕꯅꯦ
ꯑꯥ
ꯏꯁꯥꯖ‌ꯦ
ꯎꯝ꯫
ꯍꯥ ꯆꯣꯛꯊꯕꯗꯣ ꯑꯩꯈꯣꯏꯖ‌ꯦ ꯑꯩꯈꯣꯏ ꯁꯥꯎꯅꯤꯡꯕ ꯀꯥꯟꯗ ꯕ ꯏꯁꯥꯖꯦ ꯀꯩꯅꯣꯝ ꯇꯧꯔꯒ ꯎ ꯀꯩꯁꯨ ꯊꯕꯛ ꯇꯧꯗꯕꯤꯗ ꯆꯣꯛꯊꯕ ꯐꯥꯎꯕ ꯃ ꯂꯩ ꯇ꯭ꯔꯣ ꯑꯁ ꯎꯄꯥꯏ ꯂꯩꯇꯕꯩꯀꯣ ꯈꯣꯏꯗꯧ ꯁꯥꯎꯅꯤꯡꯕ ꯎꯄꯥꯏ ꯂꯩꯇ ꯑꯗꯨꯃꯥꯏꯅ ꯏꯁꯥꯗ ꯂ‌ꯣꯏ ꯆꯣꯛꯊꯥꯒ꯭ꯔꯕ ꯍꯥꯏꯇꯥꯥꯔꯦ
ꯑꯣ
ꯑꯗꯨꯃꯥꯏꯅ ꯇꯧꯔꯒ ꯎꯆꯤꯟ ꯅꯥꯆꯤꯟꯅꯗꯤ ꯌꯧꯔꯦ ꯃꯐꯝꯗꯣ꯫ ꯑꯗꯨꯒ ꯃꯤꯖꯤꯡ ꯎꯅꯒꯗꯕꯖꯤꯡ ꯀꯩꯀꯥꯗꯨꯕꯨꯗꯤ
ꯅꯪ ꯆꯥꯛ ꯏꯁꯤꯡꯗꯤ ꯀꯃꯥꯏꯅ ꯇꯧꯕ ꯆꯥꯔ ꯆꯠꯂꯤꯔꯣ
ꯆꯥꯛꯇꯣꯏ ꯑꯩ ꯆꯥꯔꯒ ꯆꯠꯂꯦ ꯉꯁꯥꯏ ꯑꯩꯅ ꯊꯣꯡꯉꯦ ꯍꯥꯏꯕꯗꯣ ꯄꯨꯡ ꯃꯥꯄꯟ ꯅꯪꯅꯕ ꯑꯗꯨ ꯆꯥꯔꯒ ꯆꯠꯅꯕꯅꯦꯕ ꯑꯩꯅ ꯊꯣꯡꯉꯤꯗꯣ꯫
ꯑꯣ ꯑꯣ
ꯏꯟꯖꯥꯡꯗꯨꯖꯨ ꯁꯦꯕꯣꯠ ꯊꯣꯡꯖꯜꯂꯦ
ꯁꯦꯡꯕ ꯊꯣꯡꯕꯗꯣ ꯍꯥꯎꯔꯕꯅꯦ ꯍꯧꯖꯤꯛꯀꯥꯟꯗꯤ
ꯁꯦꯕꯣꯠꯇꯣ ꯑꯩꯈꯣꯏꯒꯤ ꯃꯍꯤ ꯌꯥꯎꯗꯕꯤꯗ ꯉꯧꯊꯣꯛꯑꯣ ꯑꯣꯏꯅ ꯇꯧꯕꯗꯣ ꯑꯗꯣ ꯃꯍꯤ ꯌꯥꯎꯕꯁꯦ ꯑꯩꯗꯤ ꯆꯥꯅꯤꯡꯗꯦ ꯑꯗꯨꯃꯥꯏꯅ ꯇꯧꯔ ꯊꯣꯡꯖꯜꯂꯦ ꯍꯥꯎꯋꯦ ꯍꯥꯎꯋꯦ ꯁꯦ ꯄꯣꯠꯁꯦ ꯍꯥꯎꯋꯦ ꯑꯗꯨꯒ ꯑꯗꯨꯃꯥꯏꯅ ꯇꯧꯋꯤꯕꯣ꯫
ꯑꯇꯩ ꯊꯣꯏꯗꯣꯛꯄꯗꯤ ꯀꯔꯥꯏ ꯀꯔꯥꯏ ꯆꯠꯂꯨꯏ ꯑꯇꯩ ꯍꯧꯖꯤꯛ ꯏꯪꯐꯝꯗꯣ ꯈꯛꯇꯪ ꯆꯠꯄ꯭ꯔꯥ ꯅꯠꯇ꯭ꯔꯒ ꯅꯪ
ꯑꯇꯩ ꯊꯣꯏꯗꯣꯛꯄꯗꯤ ꯆꯠꯂꯨꯗ꯭ꯔꯦ ꯍꯧꯖꯤꯛꯀꯤꯗꯨꯗ ꯏꯁꯇ꯭ꯔꯦꯠꯇ ꯆꯠꯂꯒ ꯑꯗꯨꯝ ꯂꯣꯏꯔꯒ ꯑꯗꯨꯝ ꯍꯜꯂꯛꯑꯦꯕ ꯌꯨꯝꯗ
ꯑꯣ ꯍꯜꯂꯛꯑꯒ ꯊꯕꯛ ꯏꯟꯈꯥꯡ ꯑꯇꯩ ꯀꯩꯀꯥꯗꯤ ꯇꯧꯗ꯭ꯔꯕ
ꯍꯜꯂꯛꯑꯒ ꯑꯩꯁꯦ ꯋꯥꯗꯅ ꯊꯕꯛ ꯏꯉꯥꯡ ꯑꯇꯩ ꯊꯣꯏꯗꯣꯛꯄꯗꯤ ꯇꯧꯗꯦ ꯆꯥꯛ ꯈꯔ ꯑ ꯆꯔꯥꯛ ꯋꯥꯟ ꯆꯠꯂꯦ ꯉꯁꯥꯏ ꯉꯟꯅ ꯆꯥ ꯆꯠꯄꯅꯤꯅ ꯆꯥꯛ ꯂꯥꯃꯛꯇꯅ ꯑꯩꯅꯀꯣ ꯍꯜꯂꯛꯄꯁꯤꯗ ꯕꯣꯔꯥꯗꯣ ꯈꯔ ꯑꯁꯥꯕꯗꯣ ꯈꯔ ꯍꯟꯖꯤꯜꯂꯛꯄꯗ ꯌꯨꯝ ꯍꯟꯖꯜꯂꯛꯄꯗ ꯈꯔ ꯂꯧꯔꯛꯑꯦ
ꯍꯣꯏ
ꯑꯗꯨꯒ ꯆꯥꯛꯇꯨꯒ ꯆꯔꯥ ꯈꯔ ꯋꯥꯟꯊꯣꯛꯑꯦ
ꯑ
ꯑꯗꯨꯒ ꯉꯥꯏꯍꯥꯛ ꯄꯣꯊꯥꯔꯦ
ꯎꯝ
ꯑ ꯄꯣꯊꯥꯔ ꯂꯩꯔꯝꯕꯗꯒꯤꯗꯤ ꯑꯁ ꯀꯩꯅꯣ ꯑꯩꯈꯣꯏꯒꯤ ꯉꯥꯅꯨ ꯈꯔ ꯂꯩꯕꯗꯣ꯫
ꯑꯥ
ꯎꯝ ꯂꯣꯏꯅ ꯅꯥꯟꯊꯣꯛꯑꯒ ꯑꯃꯨꯛ ꯃꯤꯒꯤ ꯃꯌꯨꯝꯗ ꯑꯃꯨꯛ ꯆꯪꯉ ꯂꯩꯔꯝꯃꯦ ꯑꯗꯨꯁꯨ ꯑꯃꯨꯛ ꯎꯝ ꯑꯗꯨ ꯑꯃꯨꯛ ꯍꯣꯏꯅꯔꯨꯔꯤꯕꯅꯤ ꯑꯗꯨꯒ ꯑꯃꯨꯛ ꯐꯥꯖꯟ ꯈꯣꯠꯆꯤꯟꯗꯅ ꯃꯆꯤꯟꯖꯥꯛ ꯃꯣꯏ ꯤ ꯉꯁꯥꯏ ꯑꯩꯅ ꯉꯟꯅ ꯆꯠꯊꯣꯛꯑꯕꯅꯤꯅ ꯃꯆꯤꯟꯖꯥꯛꯇꯣ ꯑꯩꯁꯨ ꯀꯥꯎꯗꯨꯅ ꯍꯦꯛ ꯍꯨꯟꯕꯤꯔꯝꯗ꯭ꯔꯕ ꯍꯥꯏꯇꯥꯔꯦ
ꯑꯣ
ꯃꯣꯏꯗꯤ ꯆꯥꯛꯇꯣ ꯂꯥꯃꯟꯗꯅ ꯀꯣꯏ ꯆꯠ ꯆꯠꯂꯒ ꯑꯐꯪ ꯑꯐꯪꯕ ꯊꯤꯔ ꯆꯥꯔꯦꯖꯥꯠꯅꯤꯗꯅ
ꯍꯣꯏꯅꯦ ꯍꯣꯏꯅꯦ ꯃꯆꯤꯟꯖꯥꯛꯇꯣ ꯂꯥꯝꯃꯛꯑꯕꯅꯤꯅ꯫
ꯑꯥ ꯃꯤꯒꯤ ꯍꯤꯡꯒꯣꯜꯗꯒ ꯆꯪꯉꯒ ꯄꯣꯠ ꯆꯩ ꯄꯥꯟꯗꯣ ꯂꯣꯏ ꯅꯩꯈꯥꯏ ꯂꯩꯔꯝꯃꯕ
ꯎꯝ
ꯀꯣꯊꯤꯁꯨ ꯁꯥꯔꯦ ꯑꯩꯁꯨ
ꯍ
ꯁꯤ ꯃꯤ ꯋꯥꯅ ꯊꯥꯔꯤꯅꯦ ꯄꯣꯠꯆꯩꯖꯤꯡꯖꯦ ꯌꯦꯡꯉꯨ ꯁꯤ ꯂꯣꯏ ꯅꯩꯈꯥꯏꯔꯦꯅ ꯂꯥꯟꯕꯕꯨꯗꯤ ꯂꯥꯜꯂꯦꯀꯣ ꯑꯩ꯫ ꯑꯩꯅ ꯑꯩꯅ ꯂꯥꯜꯂꯦ ꯑꯗꯣ ꯁꯨꯝ ꯃꯤꯅ ꯉꯥꯡꯕꯗꯣ ꯅꯨꯡꯉꯥꯏꯇꯕ ꯍꯥꯏꯇꯥꯔꯦ ꯃꯤ ꯑꯃ ꯀꯧꯕꯅꯤꯅ ꯑꯩꯖꯨ ꯃꯣꯏꯖꯨ ꯅꯨꯡꯉꯥꯏꯔꯝ ꯃꯣꯏ ꯍꯥꯏꯗꯤ ꯃꯣꯏꯖꯨ ꯋꯥꯅ ꯊꯥꯖꯔꯤꯗꯣ ꯀꯩ ꯎꯄꯥꯏ ꯂꯩ ꯁꯤꯡꯉꯨ ꯀꯃꯥꯏ ꯁꯤꯡꯉꯣ ꯍꯥꯏꯅꯤ ꯅꯠꯇ꯭ꯔꯥ꯫ ꯄꯣꯠꯇꯣ ꯀꯃꯥꯏꯅ ꯑꯃꯨꯛ ꯍꯤꯡꯍꯜꯂꯨꯅꯤꯅꯦ ꯑꯩ ꯍꯥꯏꯔꯨ ꯃꯌꯥꯝꯗꯣ
ꯑꯁ ꯅꯣꯡꯒ ꯇꯥꯕꯅꯦ ꯆꯕꯤꯠ ꯆꯕꯤꯠ ꯃꯥꯡꯒꯣꯟ ꯔꯤꯗꯨꯣ ꯌꯥꯝ ꯃꯣꯠꯀꯟꯕꯅꯦꯍꯦ
ꯎꯝ ꯑꯗꯨꯃꯥꯏꯅ ꯇꯧꯗꯅ ꯃꯤꯒꯤ ꯍꯤꯡꯒꯣꯟꯗꯣ ꯁꯕꯅꯥꯁ ꯁꯥꯔꯝꯃꯦꯗꯅ꯫ ꯀꯣꯟꯊꯤ ꯆꯥꯔꯦ ꯑꯩꯁꯨ ꯑꯗꯨꯨ
ꯑ
ꯑꯗꯒꯤꯗꯤ ꯃꯣꯏ ꯆꯥꯛꯁꯦ ꯃꯣꯏꯗ ꯃꯣꯏꯗꯤ ꯉ ꯃꯤꯔꯣꯟ ꯉꯥꯡꯅꯕ ꯌꯥꯕꯁꯨ ꯅꯠꯇꯦ ꯀꯔꯤ ꯈꯪꯗꯣꯏꯗꯣ ꯃꯣꯏꯅ ꯅꯠꯇ꯭ꯔꯥ꯫
ꯍꯣꯏ ꯃꯥꯅꯦ
ꯑꯗꯩꯗꯤ ꯑꯩꯅ ꯆꯥꯛ ꯀꯩꯀꯥ ꯃꯆꯤꯟꯖꯥꯛꯇꯣ ꯐꯖꯅ ꯇꯣꯜꯂꯒ ꯄꯤꯖꯔꯒ ꯐꯖꯅ ꯈꯣꯏꯖꯤꯜꯂ ꯊꯝꯈ꯭ꯔꯦ ꯀꯟꯗ
ꯑꯥ
ꯑꯗꯨꯒ ꯑꯩꯁꯨ ꯏꯔꯨꯖ ꯃꯥꯏꯊꯔꯦ ꯍꯥꯏꯗꯤ ꯉꯥꯅꯨꯗꯣ ꯍꯣꯏꯕꯗꯨꯒ ꯅꯣꯡꯒ ꯇꯥꯕꯒ
ꯍꯣꯏ ꯃꯥꯅꯦ ꯑꯥ
ꯑꯗꯨꯒꯤ ꯏꯔꯨꯖ ꯃꯥꯏꯊꯔꯦ
ꯅꯣꯏꯒꯤ ꯅꯣꯏꯒꯤ ꯍꯨꯏ ꯍꯧꯗꯣꯡ ꯈꯔ ꯂꯩꯗꯥꯏꯅꯦ
ꯑꯁ ꯍꯨꯏꯕꯨꯗꯤ ꯂꯩ ꯍꯧꯗꯣꯡꯗꯣ ꯁꯤꯒꯔꯦ ꯃꯥꯜꯂꯦ ꯂꯥꯛꯈꯤꯗ꯭ꯔꯦ
ꯑꯩꯒꯤ ꯅꯦ ꯍꯧꯗꯣꯡ ꯑꯍꯨꯝ ꯃꯔꯤ ꯑꯃꯒꯥ ꯍꯨꯏ ꯑꯃꯒꯥ ꯂꯩꯑꯦ ꯕꯀꯣ ꯑꯁ ꯅꯣꯡ ꯈꯤꯇꯪ ꯇꯥꯔꯕ ꯃꯣꯏ ꯈꯣꯡꯒꯟ ꯃꯌꯥꯝꯁꯦ ꯃꯁꯤꯡ ꯊꯤ ꯌꯥꯔꯅꯤ ꯑꯩꯅ ꯍꯧꯖꯤꯛ ꯇꯩꯊꯣꯛꯑꯃꯅꯤ ꯈꯣꯡꯒꯨꯟ ꯉꯥꯛ ꯉꯥꯏꯔꯦꯅ ꯄꯨꯡꯒꯥꯏ ꯃꯇꯨꯡꯗ ꯑꯃꯨꯛ ꯈꯣꯡꯒꯨꯟ ꯉꯥꯛ ꯉꯥꯏꯔꯝꯃꯅꯤ ꯅꯨꯡꯉꯥꯏꯈ꯭ꯔꯕ ꯃꯣꯏꯁꯨ ꯖꯤꯕ ꯀꯧꯕꯅꯤꯅ ꯐꯨꯠꯅꯤꯡꯗꯕ ꯍꯥꯏꯇꯥꯔꯦ
ꯎꯝ
ꯍꯥꯏꯗꯤ ꯅꯨꯡꯁꯤ ꯅꯨꯡꯁꯤꯕ ꯃꯣꯏꯁꯨ ꯍꯥꯏꯗꯤ ꯆꯞꯃꯤꯒ ꯆꯞ ꯃꯥꯟꯅꯩꯑꯕ ꯃꯣꯏꯗꯤ ꯈꯪꯖꯕꯁꯨ ꯅꯠꯆꯗꯦꯗꯁꯨꯨꯝ ꯑꯩꯈꯣꯏ ꯃꯥꯅ ꯏꯁꯧꯂꯥꯡꯕ ꯁꯤꯗꯤ
ꯎꯝ
ꯍꯏ ꯍꯣꯡꯗꯣꯡ ꯂꯣꯏꯌꯦ ꯌꯥꯝ ꯌꯥꯝ ꯂꯣꯏꯁꯜꯂꯦꯅ ꯒꯥꯔꯤ ꯀꯩꯀꯥ ꯃꯥꯡꯒꯣꯟꯜ ꯃꯠꯍꯜꯂꯦꯅ
ꯎꯝ ꯃꯣꯏꯒꯤ ꯅꯣꯡ ꯃꯔꯛꯇꯨꯗ ꯂꯩꯩꯈꯣꯝꯗꯨꯗ ꯆꯠꯂꯨꯔꯒ ꯃꯥꯡꯒꯣꯟꯗ ꯈꯣꯡꯒꯨꯣꯟ ꯇꯥꯕ ꯗꯣꯔꯥ ꯍꯥꯏꯖꯦ
ꯍꯣꯏ ꯍꯣꯏ
ꯑꯁ ꯑꯩꯈꯣꯏꯒꯤꯁꯨ ꯇꯧꯔꯤꯕꯅꯤ ꯉꯥꯛꯅ ꯁꯛꯅꯕꯒ ꯌꯥꯕ ꯅꯠꯇꯦ ꯑꯗꯒꯤ ꯈꯔ ꯍꯦꯟꯅꯒ ꯑꯩꯈꯣꯏꯒꯤꯗꯨꯗꯤ ꯁꯨꯃꯥꯏꯅ ꯇꯧꯋꯤꯉꯣ ꯈꯔ ꯍꯦꯟꯅꯒ ꯉꯥꯡꯁꯤꯜꯂꯨꯔꯗꯤꯅꯦ
ꯎꯝ
ꯉꯥꯡꯉ ꯀꯤꯔ ꯆꯠꯈꯤꯗ꯭ꯔꯒ ꯍꯦꯟꯅ ꯍꯦꯟꯅ ꯀꯦꯁꯜꯂꯦ ꯍꯥꯏꯕ
ꯎꯝ ꯑꯗꯨꯃꯥꯏꯅ ꯇꯧꯕꯗꯨꯅꯦ ꯑꯗꯨꯗꯅꯦ ꯐꯨꯕ ꯉꯝꯗ꯭ꯔꯤꯁꯦ
ꯅꯠꯇꯕ ꯐꯨꯕ ꯉꯝꯕ ꯉꯝꯗꯕꯗꯨꯅ ꯑꯃ ꯑꯣꯏꯔꯦꯗꯅ ꯑꯩꯅ ꯍꯥꯏꯗꯤ ꯉꯥꯡꯉꯦ ꯍꯦ ꯂꯥꯛꯀꯅꯨꯗꯨꯗꯅ ꯍꯥꯏꯔꯦ ꯈꯜꯂꯖꯦꯕꯀꯣ
ꯎꯝ
ꯂꯥꯛꯀꯅꯣꯅ ꯀꯟꯅ ꯉꯥꯡꯉꯤꯕ ꯈꯣꯟꯖꯦꯟꯗꯣ ꯇꯥꯔꯒꯅꯦ ꯀꯤꯗꯅ ꯆꯠꯈꯤꯗ꯭ꯔ ꯍꯥꯏꯔꯒꯅꯦ ꯂꯥꯛ ꯍꯠ ꯅꯤꯡꯗ꯭ꯔꯤꯕ ꯃꯄꯥꯗꯨꯗꯅꯦ ꯆꯦꯟꯖꯜꯂꯛꯇꯣꯏꯖꯦ ꯃꯣꯏꯅ ꯑꯩꯈꯣꯏ ꯍꯨꯏꯅ ꯇꯧꯔꯤꯁꯦ ꯑꯗꯨꯃꯥꯏꯅ ꯇꯧꯋꯦꯕ ꯑꯗꯨꯅꯅꯦ ꯉꯥꯡꯒ ꯉꯥꯡꯖꯗ꯭ꯔꯕꯅꯦ ꯆꯦꯟꯖꯜꯂꯛꯀꯗ꯭ꯔꯅꯦ ꯍꯦ ꯈꯇꯪ ꯍꯥꯏꯔꯕꯅꯦ
ꯑꯗꯣ ꯃꯣꯏ ꯁꯤꯡꯕꯗꯤ ꯐꯖꯅ ꯁꯤꯡꯉꯦꯕ
ꯎꯝ ꯉꯥꯡꯉꯦꯗꯣ ꯈꯪꯉꯤꯕ ꯀꯦꯁꯜꯂꯛꯏꯕ ꯉꯥꯡꯕꯤꯗꯅꯕꯅꯦꯅ
ꯍꯣꯏ
ꯏꯁ ꯈꯪꯗꯦꯗ
ꯑꯗꯣ ꯌꯨꯝꯗ ꯃꯣꯏ ꯑꯗꯨꯃꯥꯏꯅ ꯊꯝꯕꯁꯦ ꯀꯥꯟꯗꯤ ꯀꯥꯟꯅꯕꯅꯦꯕ ꯍꯥꯏꯗꯤ ꯍꯨꯏ ꯍꯧꯗꯣꯡ ꯂꯩꯕꯁꯦ ꯅꯨꯡꯁꯨ ꯅꯨꯡꯉꯥꯏ ꯀꯥꯟꯖꯨ ꯀꯥꯟꯅꯩ ꯋꯥꯈꯜ ꯅꯨꯡꯉꯥꯏꯇꯕ ꯌꯥꯎꯔꯀꯥꯟꯗ ꯃꯣꯏꯒ ꯂꯣꯏꯅꯔ ꯂꯩꯕꯖꯦ ꯁꯤꯁꯨ ꯌꯥꯝ ꯅꯨꯡꯉꯥꯏꯕ ꯋꯥꯈꯜ ꯋꯥꯔꯤꯒꯁꯦ ꯃꯤꯅꯗꯤ ꯉꯥꯎꯋꯦꯒ ꯈꯜꯂꯝꯅꯦꯕ ꯋꯥꯔꯤꯒꯁꯦ ꯁꯥꯟꯅꯕ ꯌꯥꯕꯅꯦꯕ ꯃꯣꯏꯁꯦ ꯈꯨꯝꯃꯛꯄꯩ ꯃꯥꯟꯕꯩ ꯃꯑꯣꯡꯗ ꯒ ꯑꯗꯨꯝ ꯇꯧꯕꯅꯦꯕ
ꯎꯝ ꯍꯣꯅꯦ ꯑꯩꯈꯣꯏꯅ ꯁꯥꯔꯤ ꯋꯥꯔꯤꯁꯦ ꯕꯥꯞꯀꯥ ꯌꯥꯝ ꯇꯥꯕꯩ ꯃꯑꯣꯡꯗ ꯕꯥꯞ ꯀꯥꯁꯦ ꯌꯥꯝ ꯇꯥꯕꯒꯤ ꯃꯑꯣꯡꯗꯒꯁꯦ ꯃꯃꯤꯠꯀꯁꯦ ꯈꯞ ꯈꯞ ꯈ ꯈꯞꯆꯤꯜꯂꯛꯇꯣꯔꯤꯕꯅꯤ
ꯌꯥꯝ ꯅꯨꯡꯁꯤꯕꯅꯦ ꯍꯥꯏꯕ
ꯎꯝ